ꯍꯜꯂꯣ ꯀꯩꯗꯧꯔꯤꯅꯨ ꯎ ꯇꯥꯏ
ꯍꯂꯣ
ꯇꯥꯕ꯭ꯔꯣ
ꯇꯥꯕ꯭ꯔꯣ
ꯇꯥꯏꯌꯦ ꯀꯩꯗꯧꯔꯤꯅꯣ
ꯊꯧꯗꯥꯡ ꯆꯥꯔꯒ ꯂꯩꯥꯛꯑꯦ ꯁꯣꯝꯗ
ꯅꯪꯒꯤ ꯍꯣꯗꯪꯁꯤꯦ ꯆꯃꯜꯦ ꯇꯂꯦꯗ ꯍꯥꯏꯁꯨ
ꯇꯥꯟꯒꯅꯨ ꯇꯥꯟꯒꯅꯨ
ꯇ ꯇꯤ ꯏ꯭ꯔ ꯅꯪꯦ
ꯍꯥꯥ
ꯅꯪꯒꯤ ꯇꯟꯕꯤꯌꯨꯔꯥ ꯇꯟꯖꯥꯅꯤꯡꯕꯨꯔꯣ ꯍ ꯀꯔꯤ ꯌꯦꯟꯁꯥꯡ ꯆꯥꯔꯕꯣ ꯉꯁꯤꯗꯤ
ꯉꯁꯤ ꯀꯩꯅꯣ ꯆꯌꯦ
ꯑꯥ ꯅꯨꯡꯁꯤꯠ ꯆꯥꯏ ꯍꯥꯏꯕꯣ
ꯉꯁꯤꯗꯣ ꯅꯤꯡ ꯊꯧꯀꯥꯕ ꯆꯥꯏ ꯉꯁꯤꯗ ꯅꯤꯡꯊꯧꯀꯥꯕ ꯆꯥꯕꯅꯤꯅ ꯍꯥꯎꯋꯦ ꯑꯩ ꯉꯁꯤꯗꯤ ꯅꯤꯡꯊꯧꯀꯥꯕ
ꯑꯩꯁꯨ ꯑꯩꯁꯨ ꯍꯌꯦꯡꯂ ꯂꯄꯥꯄꯣꯛꯒꯤ ꯆꯥꯒꯦ ꯇꯧꯕꯅꯦ
ꯏꯁꯗꯤ ꯕꯥꯕꯕꯥꯕꯟ ꯃ ꯍꯥꯎꯕꯅꯦ ꯍꯦ ꯑꯁ ꯃꯥ ꯀꯂꯦꯖꯒꯗꯣ ꯑꯁ ꯃꯅꯨꯁꯔ ꯃꯅꯝ ꯁꯥꯗꯣ ꯍꯥꯥꯎꯕꯅꯦꯍ ꯂ ꯂꯤꯕꯥ ꯄꯣ
ꯍꯥꯎꯕꯅꯦ ꯃꯦꯁꯟ ꯇꯧꯋ ꯅꯪꯁꯨ ꯑꯗꯨꯗꯤ
ꯈ꯭ꯋꯥꯏꯗꯤ ꯍꯥꯎꯕꯗꯤ ꯅꯤꯡꯊꯧꯀꯥꯕꯅꯦ ꯑꯁ ꯅꯤꯡꯊꯧꯀꯥꯕꯗꯤ ꯌꯦꯡ ꯋꯥ ꯍꯥꯎꯗꯅ ꯂꯣꯏꯔꯦ
ꯎꯝ ꯍꯥꯎꯔꯅꯦꯕ ꯑꯗꯨꯅꯦꯕ
ꯑꯗꯣ ꯀꯣ ꯍꯥꯏꯔꯔꯣꯏꯒꯦ
ꯀꯔꯤꯒꯤꯔꯣ ꯂꯣꯠꯇꯨꯅꯣ ꯍꯥꯏꯔꯣꯏ ꯍꯥꯏꯔꯣꯏ ꯍꯥꯏ ꯍꯥꯏ ꯍꯥꯏꯔꯔꯣꯏꯗꯣ ꯑꯗꯣ ꯑꯃꯨꯛ ꯍꯥꯏꯅꯤꯡꯉꯥꯏ ꯇꯧꯔꯛ
ꯑꯗꯣ ꯍꯥꯏꯔꯔꯣꯏ ꯀꯦ ꯍꯥꯏꯕ
ꯑ ꯍꯥꯏꯔ ꯑꯗꯨ ꯅꯪ ꯈꯨꯁꯤꯅꯦꯦ ꯑꯗꯨꯗꯗꯤ ꯅꯪ ꯈꯨꯨꯁꯤꯅꯦ ꯅꯪ ꯈꯨꯁꯤꯅꯦꯕ
ꯑꯩ ꯈꯨꯁꯤ ꯅꯠꯇꯦ ꯅꯪ ꯈꯨꯁꯤꯅꯦ ꯉꯁꯥꯏꯗꯣ
ꯆꯤ ꯅꯠꯇꯦ ꯈꯨꯁꯤꯁꯨ ꯅꯠꯇꯦ
ꯅꯪꯒꯤ ꯈꯨꯁꯤ ꯏꯅꯦ ꯍꯖꯗ
ꯀ꯭ꯔꯤꯇꯧꯅ ꯆꯠꯄ꯭ꯔꯣ ꯈꯣ ꯈꯥ ꯈꯣ ꯈꯥ ꯈꯣ ꯈꯥ ꯀꯔꯤꯇ
ꯀꯣ ꯀꯣꯀꯥ ꯀꯣꯀꯥ ꯇꯥꯎꯕꯗꯣ ꯍꯨꯏ ꯁꯥ ꯑꯩꯣꯏꯁ ꯑꯃ ꯀ ꯑꯦꯕ ꯍꯥꯏꯗꯤ ꯌꯥꯁꯤ ꯅꯣꯏ ꯍꯧꯗꯥꯡꯗꯣ ꯑ ꯍꯧꯧꯗꯥꯡ
ꯅꯪꯒꯤ ꯍꯧꯧꯗꯥꯡꯁꯦ ꯌꯥꯝꯃꯜꯂꯦꯗ ꯆꯥꯅꯤꯡꯗ꯭ꯔꯦ ꯍꯧꯗꯣꯡꯁꯨ ꯆ ꯍꯧꯗꯣꯡꯗꯤ ꯆꯥꯗꯦꯗ ꯍꯧꯗꯣꯡꯗꯤ ꯌꯥꯝ ꯆꯥꯈ꯭ꯔꯕꯅꯤ ꯉꯔꯥꯡꯅ ꯅꯪꯅ ꯆꯥꯍꯟꯕꯒꯤ ꯄꯦꯜꯂꯕꯅꯤ
ꯍꯨꯏꯗꯣꯡ ꯍꯥꯏꯕꯅꯦꯍꯦ ꯑꯩꯅ ꯍꯥꯏꯕꯗꯤ ꯑ ꯍꯧꯖꯤꯛꯇ ꯅꯤꯡꯁꯤꯡ ꯂꯥꯛꯑꯦꯍꯦ
ꯍ ꯅꯊꯧꯧꯗꯥꯡꯅ ꯈꯪꯗꯦ ꯆꯥꯛ ꯑꯩ ꯆꯥꯈ꯭ꯔꯦꯅ ꯉꯔꯥꯡꯅ ꯅꯪꯅ ꯆꯥꯍꯟꯕꯒꯤ ꯀ ꯋꯥꯔꯤ ꯅꯣ ꯂꯤꯕꯕꯤꯔꯣꯗꯣ ꯑꯉꯥꯡꯅꯤꯅ ꯋꯥꯔꯤ ꯂꯤꯕ ꯃꯇꯝꯅꯤꯅ ꯑꯗꯨꯝ ꯂꯤꯔꯣ ꯇꯥꯕꯤꯔꯒꯦ ꯑꯩ
ꯑ ꯉꯁꯥꯏ ꯊꯥꯎ ꯆꯥꯝꯃꯉꯥꯒꯤ ꯍꯥꯟꯕ ꯄꯩꯁꯥ ꯄꯤꯕ ꯀꯥꯎꯔꯦꯅꯦ ꯑꯗꯨꯒ ꯑꯩ
ꯑꯃꯨꯛ ꯆꯠꯂꯣ ꯑꯗꯨꯗꯤ ꯄꯩꯁꯥ ꯂꯩꯕ꯭ꯔꯣ
ꯐꯦꯗ ꯇꯥ ꯄꯤ ꯇꯥꯔꯦꯁ ꯑꯁ ꯃꯄꯨ ꯑꯔ ꯀꯥꯏ
ꯃꯄꯨꯗꯣ ꯑꯩ ꯃꯥꯟꯕ꯭ꯔꯣ
ꯑ ꯄꯨꯛꯦ ꯑꯗ ꯌꯦꯡꯒꯂ ꯏꯔ ꯃꯤꯟꯅꯦ ꯍꯥ
ꯃꯄꯨꯗꯣ ꯅꯪ ꯃꯥꯍꯜꯂꯦꯕ
ꯏꯁ ꯃꯄꯨꯗ
ꯃꯄꯨꯅꯦ ꯃꯄꯨꯗꯣ
ꯑꯩꯅ ꯖꯤꯄꯦꯗ ꯑꯩꯅ ꯖꯤꯄꯦꯗ ꯈꯔ ꯀꯥꯞꯄ
ꯅꯪ ꯈꯔ ꯅꯪ ꯍꯕꯤ ꯍꯟꯅꯨꯕ ꯑꯣꯏ ꯅꯦ ꯅꯪ ꯆꯍꯤ ꯀꯨꯟꯊ꯭ꯔꯥ ꯀꯨꯟꯊ꯭ꯔꯥ ꯍꯦꯜꯂꯝꯒꯅꯤ
ꯖꯤꯄꯦꯗ ꯈꯔ ꯀꯥꯞꯄ ꯑꯩꯗꯣ
ꯗ꯭ꯔꯥꯏꯚꯔꯒ ꯅꯪꯒ ꯍꯟꯅꯨ ꯈꯔ ꯍꯟꯅꯨ ꯑꯣꯏꯔꯝꯒꯅꯤ ꯅꯪꯅ
ꯖꯤꯄꯦꯗ ꯈꯔ ꯀꯥꯞꯄ ꯑꯗꯨꯒꯤ ꯅꯤꯡꯁꯤꯡꯅꯕ ꯃꯥꯜꯂꯦ ꯃꯥꯁꯨ ꯑꯩꯁꯨ ꯑꯁ ꯍꯧꯖꯤꯛ ꯍꯧꯖꯤꯛꯗ ꯑꯩꯄ ꯀꯦ ꯍꯥꯏꯗ ꯍꯥꯏꯦ ꯀꯠꯇ ꯏꯁꯂꯒꯂ ꯔꯃꯤꯅꯦꯁ
ꯄꯨꯀꯦꯗ ꯑꯃꯨꯛ ꯄꯤꯒꯦ ꯍꯥꯏꯕ꯭ꯔꯣ
ꯐ꯭ꯔꯦꯟ ꯄꯤ ꯆ ꯇꯇꯥꯔꯦ ꯑꯃꯨꯛꯀ
ꯄꯤꯔꯣ ꯄꯤꯔꯣ ꯀꯥꯟꯅꯕ ꯄꯩꯁꯥꯗꯣ ꯑꯃꯨꯛ ꯂꯣꯠꯊꯣꯛꯀꯅꯨ ꯄꯤꯅꯤꯡꯉꯥꯏ ꯂꯩꯔꯗꯤ ꯁꯠ ꯁꯠ ꯄꯤꯔ ꯍꯧꯔ ꯂꯩꯔ
ꯍꯣꯔꯦꯟ ꯑꯁ ꯑꯃꯨꯛ ꯄꯤ ꯇꯥꯔꯦ ꯍꯣꯔꯦꯟ ꯑꯃꯨꯛ ꯄꯤ ꯄꯤꯔꯗꯤ ꯏꯁꯁ ꯀꯅꯥꯅ ꯈꯪꯒꯅꯤ ꯍꯥ
ꯀ ꯀ ꯀꯅꯥꯅ ꯄꯤꯕ ꯐꯪꯒꯦꯔꯣ ꯑꯗꯨꯗꯤ ꯅꯪꯅ
ꯀꯤꯁ
ꯅꯪꯅ ꯍꯧꯖꯤꯛ ꯄꯤꯕ ꯐꯪꯂꯣꯏꯅꯦ ꯍꯣꯔꯦꯟꯅ ꯑꯃꯨꯛ ꯄꯤꯔꯣꯗꯅ
ꯍꯣꯔꯦꯟ ꯅꯨꯄꯤꯕꯨ ꯆꯠꯂꯅꯤ ꯍꯣꯔꯦꯟ ꯑꯩ ꯑꯃꯨꯛ ꯆꯠꯇꯧꯔꯛꯑꯦ
ꯎꯝ ꯑꯃꯨꯛ ꯀꯥꯎꯔꯝꯒꯅꯤ ꯀꯥꯎꯔꯝꯒꯅꯦ ꯀꯧꯔꯝꯒꯣꯅꯦ ꯅꯪꯒꯤ ꯀꯥꯎꯒꯟꯗ ꯀꯥꯎꯒꯟꯕꯗꯣ ꯃꯀꯣꯛꯇꯣ ꯆꯥꯛꯄꯨꯗꯣ
ꯄꯥꯎꯅ ꯍꯔ
ꯍꯧꯖꯤꯐ ꯑꯉꯥꯡ ꯑꯉꯥꯡ ꯑꯇꯕꯨ ꯑꯃꯨꯛ ꯀꯥꯎꯍꯜꯂꯤꯅꯤꯅꯦ
ꯍꯣꯔꯦꯟꯦꯟ ꯑꯃꯨꯛ ꯄꯤꯖ ꯇꯥꯔꯦ
ꯍꯧꯖꯤꯛ ꯀꯩꯗꯧꯔꯣꯅ ꯂꯩꯕꯅꯣ ꯂꯝꯕꯤ ꯆꯠꯄ ꯃꯥꯜꯂꯦꯗ
ꯌꯨꯝꯗ ꯂꯩꯌꯦ ꯑꯩ ꯐꯃꯨꯡꯗ ꯍꯤꯞꯄꯒ ꯂꯩꯌꯦ
ꯑꯣ ꯎꯉꯥꯏꯀꯣ ꯃꯤ ꯃꯆꯥꯗꯤ
ꯅꯪꯒꯤ
ꯑꯩꯗꯤ ꯍꯤꯞꯁꯨ ꯍꯤꯞꯇꯦ ꯐꯝꯁꯨ ꯐꯝꯗꯦ ꯇꯪꯈꯥꯏ
ꯑ
ꯎ ꯇꯪꯈꯥꯏ ꯇꯪꯈꯥꯏ ꯁꯤꯕ ꯇꯪꯈꯥꯏ ꯍꯤꯡꯕꯗꯣ ꯑꯗꯨꯝ ꯆꯞ ꯃꯥꯟꯅ ꯂꯩꯌꯦ
ꯀꯔꯤ ꯏꯔꯥ ꯅꯪ ꯉꯁꯤ ꯍ ꯌꯥꯝ ꯐꯠꯇꯔꯤꯁꯦ
ꯀ꯭ꯔꯤꯚ
ꯀꯔꯤꯒꯤ ꯀꯔꯤꯒꯤꯔꯥ ꯍꯥꯏꯕ ꯅꯪ ꯉꯁꯤ ꯌꯥꯝ ꯐꯠꯇ꯭ꯕꯁꯦ
ꯉꯁꯤꯁꯦ ꯑꯩ ꯏꯟꯁꯥꯡ ꯍꯥꯎꯕꯒꯤ ꯈꯔ
ꯏꯁ ꯑꯣ ꯅꯪ ꯉꯁꯤ ꯁꯄꯔꯤ ꯊꯣꯡꯕ ꯆꯥꯕ ꯃꯥꯜꯂꯦ ꯂꯩꯁꯥꯕꯤ ꯅꯨꯄꯤ ꯅꯨꯄꯤꯁꯤꯡꯗꯤꯀꯣ ꯁꯧꯀ꯭ꯔꯤ ꯅꯨꯄꯤꯁꯤꯡꯗꯤ ꯁꯧꯀ꯭ꯔꯤ ꯆꯥꯔꯗꯤ ꯌꯥꯝ ꯍꯔꯥꯎꯋꯦ ꯍꯥꯏꯌꯦ ꯆꯨꯝ꯭ꯔꯥ
ꯑꯩꯅ ꯁ ꯁꯧꯒ꯭ꯔꯤꯁꯦ ꯑꯩ ꯑꯩꯒꯤ ꯏꯅꯤꯃꯤꯅꯤꯅꯦ
ꯄ ꯅꯪꯕꯨ ꯐꯖꯅ ꯆꯥꯕ ꯃꯥꯜꯂꯦ ꯁꯧꯀꯔꯤꯗꯣ
ꯑꯁ ꯑꯩꯒꯤ ꯏꯅꯤꯃꯤ ꯑꯣꯏꯔꯦꯉꯥꯏ ꯍꯧꯖꯤꯛꯀꯥꯟꯗꯤ
ꯅꯪꯒꯤ ꯅꯌꯥꯝꯕꯅꯦ ꯍꯥꯏꯕ ꯅꯪꯒꯤ ꯁꯧꯒ꯭ꯔꯤꯗꯣ
ꯌꯥꯔꯦ ꯅꯪꯒꯤ ꯏꯅꯥꯎꯅꯨꯄꯤ ꯁꯧꯒ꯭ꯔꯤꯗꯣ
ꯑꯩꯒꯤ ꯏꯅꯥꯎꯅꯨꯄꯤꯗꯤ ꯀꯩꯅꯣꯅꯦ
ꯀꯔꯤ ꯑꯣꯏꯕ꯭ꯔꯥ ꯅꯪꯒꯤꯗꯤ
ꯑꯩꯒꯤ ꯏꯅꯥꯎꯅꯨꯄꯤꯗꯤ ꯀꯩꯅꯣꯅꯦ
ꯀꯩꯅꯣ ꯀꯩꯅꯣꯣꯔꯥ
ꯀꯤꯅꯣꯟꯅꯦ ꯎꯝ ꯀꯤꯅꯣꯗꯣ
ꯎꯝ ꯀꯩꯅꯣ ꯑꯣꯏꯔꯝꯒꯅꯦꯕ ꯅꯪ ꯊꯥꯖꯗꯦꯕ
ꯑꯦ ꯑꯁꯝꯕꯅ ꯑꯉꯥꯡ ꯂꯩꯔꯦꯀꯣ
ꯂꯩꯔꯦ ꯑꯁ ꯑꯉꯥꯡ ꯑꯃꯈꯛꯇ ꯅꯠꯇꯦ ꯑꯣ ꯎꯟ ꯄꯣꯛꯊꯣꯔꯦ ꯅꯪ ꯅꯪꯉꯣꯟꯗ ꯄꯤꯒꯦ ꯇꯧꯕꯅꯤꯅꯦ
ꯑꯁ ꯃꯤ ꯃꯆꯥꯗꯤ ꯌꯥꯝ ꯍꯔꯥꯎꯔꯦꯀꯣ ꯑꯦꯁ ꯉꯥꯡ ꯎ ꯐꯉꯗꯅ
ꯄꯤꯒꯦ ꯑꯦ ꯀꯨꯟꯗꯣ ꯄꯤꯒꯦ ꯇꯧꯕꯅꯦ ꯑꯦ ꯀꯨꯟꯗꯣ ꯄꯣꯛꯅꯤꯡꯉꯥꯏ ꯇꯧꯕꯅꯦꯕ ꯇꯟ ꯆꯥ ꯆꯥꯗ꯭ꯔꯕꯅꯤꯅ
ꯑꯗꯣ ꯑꯩꯌꯨꯁꯨ ꯂꯩꯁꯥꯕꯤ ꯈꯔ ꯁꯦꯝꯕꯤꯌꯨꯅꯦ ꯅꯪ ꯅꯪ ꯅꯨꯄꯥꯒꯤ ꯅꯪ ꯅꯨꯄꯥꯒꯤ ꯅꯪ ꯅꯨꯄꯥ ꯁꯥꯏꯠ ꯔꯣꯝꯗꯒꯤꯔ ꯅꯪꯒꯤ ꯔꯣꯝꯗꯒꯤꯔ ꯈꯪꯗꯦ
ꯍꯧꯖꯤꯛꯀꯥꯟ ꯃꯁꯥ ꯃꯁꯥꯅ ꯁꯤꯕ ꯌꯥꯔꯒꯦ ꯃꯇꯝꯁꯨ ꯐꯠꯇꯕꯅꯦꯅꯀꯣ
ꯃꯁꯥꯗꯣ ꯌꯥꯔꯒ ꯂꯩꯔꯦ ꯑꯗꯨ ꯅꯣꯏꯅꯔꯛ ꯍꯥꯏꯕꯤꯗꯕꯒꯤꯅꯦ
ꯃꯇꯝ ꯃꯇꯝ ꯐꯠꯇꯕꯅꯦꯅ ꯅꯁꯥ ꯅꯁꯥꯗ ꯑꯗꯨꯝ ꯇꯧꯑꯣ ꯊꯤꯔꯣ ꯑꯩ ꯔꯤꯛꯁ ꯄꯨꯕ ꯉꯝꯗꯦ ꯗꯥꯏ ꯄꯨꯕ ꯉꯝꯗꯦ
ꯍꯧꯖꯤꯛ ꯀꯥꯟꯗꯤ ꯃꯇꯝ ꯐꯠꯇꯕꯅꯤꯅ ꯏꯊꯟ ꯊꯟ ꯇꯧꯕ ꯌꯥꯗ꯭ꯔꯦ ꯃꯤ ꯃꯦꯡ ꯌꯥꯎꯗ꯭ꯔꯗꯤ ꯌꯥꯗ꯭ꯔꯦ ꯍꯥꯁꯤ ꯀꯥꯟꯗꯦ
ꯁꯤ
ꯁꯦꯡꯕꯟꯅꯦ
ꯍꯧꯖꯤꯛ ꯍꯧꯖꯤꯛꯀꯥꯟꯅꯤꯀꯣ ꯅꯨꯄꯤꯅ ꯍꯥꯏꯕ ꯏꯜꯂꯦ ꯍꯥꯏꯔꯗꯤ ꯑꯩꯁꯨ ꯑꯩꯁꯨ ꯄꯤꯕꯤꯒꯦꯅꯦ ꯅꯣꯏꯅ ꯅꯨꯄꯤ ꯍꯥꯏꯕ ꯏꯟꯅꯕꯒꯤꯅꯦꯕ
ꯑꯗꯨꯗ ꯑꯩ ꯏꯜꯂꯁꯦ ꯍꯧꯖꯤꯛ ꯄꯤꯔꯨꯔꯁꯦ
ꯁꯤ ꯀꯅꯥꯒꯤ ꯏꯟꯕ꯭ꯔꯣ ꯑꯩꯒꯤ ꯑꯩꯒꯤ ꯋꯥ ꯉꯇ
ꯅꯪꯒꯤ ꯋꯥ ꯏꯟꯕ꯭ꯔꯥ ꯀꯅꯥꯒꯤ ꯋꯥ ꯏꯟꯕ꯭ꯔꯥ ꯑꯩ ꯅꯨꯄꯤꯒꯤ ꯋꯥ ꯏꯜꯂꯦꯁꯦ ꯑꯗꯨꯗ ꯄꯤꯔꯁꯅ
ꯑꯦ ꯐꯖꯗꯦ ꯑꯃꯨꯛ ꯑꯃꯨꯛ ꯌꯨꯝ ꯄꯥꯝꯃꯀꯥꯟꯗ ꯎꯝ ꯂꯤꯂꯥ ꯍꯧꯅꯤꯡꯉꯥꯏꯗ ꯑꯩ ꯍꯥꯟꯅ ꯎꯔꯦꯕ
ꯑꯦ ꯍꯧꯔꯛꯑꯦ ꯍꯧꯔꯛꯑꯦ ꯑꯁ ꯌꯨꯝ ꯄꯥꯜꯂ ꯐꯨꯔꯛꯑ ꯀꯥꯟꯗꯗꯤ ꯑꯁ ꯄꯝꯐꯨꯗ ꯐꯨꯔ ꯂꯣꯏꯔꯦ ꯄꯣ ꯄꯥꯛ ꯄꯣ ꯅꯥꯟ ꯌꯗꯃꯨ ꯆꯂꯣ ꯂꯩꯅꯤꯡꯗꯕꯗꯤ ꯇꯣꯛꯑꯣ ꯅꯪꯅ ꯌꯨꯝ ꯅꯠꯇꯦ ꯆꯠꯅꯤꯡꯉꯗꯤ ꯆꯠꯂꯣ ꯑꯌꯨ ꯄꯄꯥ ꯂꯩꯇꯦ ꯍꯥꯏꯗꯤ
ꯑꯗꯨꯅꯦ ꯑꯗꯨꯅꯦ ꯑꯩꯅ ꯄꯥꯈꯠꯄꯁꯦ ꯑꯩꯁꯦ ꯑꯗꯨ ꯋꯥꯅꯦꯕ ꯄꯥꯈꯠꯄꯁꯦ
ꯑꯗꯨ ꯑꯩꯅ ꯍꯥꯏꯒꯗꯕ ꯃꯤ ꯅꯠꯇꯦ ꯍꯥꯏ ꯑꯗꯨꯒꯨꯝꯕ ꯋꯥꯗꯣ ꯑꯩꯅ ꯍꯥꯏꯒꯗꯕ ꯃꯤ ꯅꯠꯇꯦ ꯍꯥꯏꯕ
ꯌꯦ
ꯑꯇꯣꯞꯄꯅ ꯍꯥꯏꯒꯗꯕꯅꯦ ꯍꯥꯏꯕ ꯑꯗꯨꯒꯨꯝꯕ ꯋꯥꯗꯔꯦ
ꯐꯔꯦ ꯐꯔꯦ ꯁꯦꯝꯦꯃꯤꯕꯤ ꯌꯦ ꯁꯤ ꯂ ꯁꯤꯗꯤ ꯎꯝ ꯁꯥꯇꯤꯒꯤꯅꯣ ꯏꯅꯥꯎꯅꯨꯄꯤ ꯑꯩ ꯂꯩꯔꯤꯦ ꯁꯤꯗꯤ
ꯑ ꯍ ꯑꯗꯨ ꯑꯗꯨ ꯅ ꯅꯪ ꯂꯩꯕꯁꯤꯔ ꯆꯥꯎꯔꯒ ꯂꯩꯕꯅꯦ ꯑꯁ ꯑꯗꯨꯒꯤꯅꯦ
ꯎꯆꯦꯛ ꯑꯃꯈꯛꯇ ꯅꯠꯇꯦ ꯌꯥꯝ ꯌꯥꯝ ꯆꯥꯎꯔ ꯂꯩꯀꯣ
ꯑꯁ ꯌꯥꯝꯅ ꯑꯩꯈꯣꯏ ꯅꯣꯏ ꯌꯨꯝꯗꯒꯤ ꯍꯦꯟꯅ ꯆꯥꯎꯔ ꯂꯩꯕꯅꯦ ꯍꯧꯖꯤꯛ ꯄꯨꯛꯆꯦꯜꯁꯦ ꯑ ꯌꯥꯝ ꯆꯥꯎꯋꯦ ꯅꯪ ꯊꯥꯖꯔꯒ ꯂꯩꯔꯦ ꯍꯟꯗ꯭ꯔꯦꯠ ꯄꯥꯔꯁꯦꯟꯗ ꯍꯟꯗ꯭ꯔꯦꯠ ꯅꯥꯏꯟꯇꯤꯟ ꯊꯥꯖꯔ ꯂꯩꯔꯦ ꯅꯈꯣꯟꯗ
ꯐꯔꯦ ꯐꯔꯦ ꯑꯗꯨ ꯂꯩꯔꯤꯗꯤ
ꯅꯣꯛꯀꯤ ꯅꯣꯛ ꯅꯣꯛꯀ ꯅꯣꯛꯄꯒꯤ ꯐꯥꯏꯟ ꯂꯧꯒꯅꯤ
ꯅꯪꯗꯤ ꯉꯔꯥꯡ ꯅꯨꯡꯗꯥꯡꯅ ꯂꯧ ꯐꯈ꯭ꯔꯕꯅꯤ ꯌꯥꯝ ꯂꯒꯅꯤ ꯁꯥꯏꯅꯁꯦ
ꯊꯥꯁꯦ ꯊꯔꯠꯇꯔꯔꯤ
ꯑꯩꯒꯤ ꯍꯛꯇ ꯑꯣꯏꯔꯝꯔꯣꯏꯝ ꯂꯧꯔꯤꯁꯦ ꯃꯤ ꯃꯤ ꯃꯤ ꯑꯇꯩꯁꯨ ꯂꯧꯕ ꯃꯥꯜꯂꯦ ꯐꯥꯏꯟꯁꯦ ꯑꯁ
ꯇꯥꯏꯍꯤꯗꯤ ꯃꯊꯟꯗ ꯑꯗꯨꯝ ꯐꯪꯖꯔꯒ ꯄꯤꯖꯩꯌꯦ ꯄꯤꯔꯛꯑꯦ ꯊꯥꯔꯛꯑꯦ ꯑꯗꯨ ꯅꯪꯗꯤ ꯍꯥꯏ ꯀꯔꯤꯝꯇ ꯊꯥꯔꯛꯇ꯭ꯔꯤ ꯍꯧꯖꯤꯛꯐꯥꯎ ꯀꯔꯤꯅꯣ
ꯁꯤ ꯑꯩ ꯂꯥꯛꯄ ꯃꯇꯝꯗ ꯐꯥꯏꯟ ꯂꯧꯋꯦ ꯍꯥꯏꯕꯁꯦ ꯑꯩ ꯈꯪꯕꯅꯦꯕ
ꯑꯩ ꯍꯣꯔꯦꯟ ꯑꯩ ꯍꯣꯔꯦꯟ ꯂꯥꯛꯀꯅꯤꯅ ꯅꯣꯏ ꯌꯨꯝꯗ
ꯂꯥꯛꯑꯣ ꯂꯥꯛꯑꯣ ꯆꯩ ꯄꯥꯏꯔꯒ ꯊꯣꯡꯒꯥꯟꯗ ꯂꯦꯞꯀꯤꯌꯦ
ꯑꯩ ꯁꯗꯤ ꯀꯩ ꯇꯧꯅꯕ ꯏꯗꯤ ꯆꯥꯕ ꯌꯥꯔꯣꯏꯍꯦ ꯀꯔꯤ ꯆꯥꯅꯤꯡꯉꯥꯏ ꯁꯗꯤ
ꯆ ꯄꯥꯏꯔꯒ ꯊꯣꯡꯉꯥꯟꯅ ꯂꯦꯞꯀꯦꯕ
ꯑꯗꯨꯇꯗ ꯀꯔꯤ ꯇꯥꯅꯤꯡꯉꯥꯏꯔꯣ ꯍꯥꯏꯕ ꯑꯁ ꯑꯩꯗꯤ ꯀꯤꯌꯦꯦꯍꯦ ꯆꯍꯤꯗꯨꯗꯤ ꯄꯤꯒꯅꯨꯍꯦ ꯆꯥꯅꯤꯉꯥꯏꯔꯣ ꯍꯟꯗꯣꯛꯅꯤꯡꯉꯥꯏꯔꯣ
ꯆ ꯐ ꯐ
ꯏꯁ ꯅꯪ ꯅꯨꯄꯥꯗ ꯐꯨꯦ ꯆꯩꯗꯤ ꯀꯥꯏꯗꯣꯏꯉꯣꯗ ꯅꯪ ꯅꯨꯄꯥꯗꯤ ꯆꯩ ꯌꯥꯝ ꯆꯥꯅꯤꯡꯕꯅꯦ
ꯑꯁ ꯅꯪ ꯅꯪꯉꯣꯟꯗ ꯁꯤꯟꯅꯟꯗꯣꯏꯅꯦꯅꯦ ꯃꯤꯕꯨ ꯆꯥꯍꯟꯒꯤꯔꯣ
ꯅꯣꯏ ꯅꯣꯏꯒꯤ ꯍꯧꯗꯣꯡ ꯗꯑꯣ ꯀꯔꯤꯅꯣꯀꯣ
ꯅꯪꯒꯤ ꯍꯧꯗꯣꯡꯗꯣ ꯍꯥꯟꯅ ꯄꯨꯒꯦ ꯅꯪꯁꯨ ꯑꯩꯒꯤ ꯍꯧꯗꯦꯡ ꯍꯧꯗꯣꯡ ꯍꯧꯗꯥꯡꯅꯥ ꯈꯪꯗꯦ ꯅꯪ ꯑꯩꯕꯨ ꯆꯥꯛꯍꯟꯕꯒꯤ ꯌꯥꯝꯅ ꯉꯔꯥꯡ ꯅꯨꯡꯗꯥꯡꯗꯒꯤ ꯍꯧꯔ ꯑꯁ ꯄꯦꯜꯂꯕꯅꯤꯍꯦ
ꯍꯧꯗꯣꯡꯒ ꯍꯨꯏꯗꯣꯡꯒ ꯇꯣꯡꯉꯥꯜꯂꯦ ꯑꯁ ꯍꯧꯗꯦꯡꯁꯨ ꯇꯣꯡꯉꯥꯟꯜꯂꯦ ꯑꯃꯨꯛꯀꯥ ꯅꯪ ꯀꯔꯤꯅꯣ ꯑꯁ ꯑꯁ ꯑꯉꯥꯡ ꯑꯃ ꯐꯥꯎ ꯂꯧꯔꯦ ꯑꯗꯨꯐꯥꯎ ꯈꯪꯗꯔꯤ ꯅꯣꯡꯁꯤꯗꯤ ꯀꯔꯤꯅꯣ ꯍꯥꯏꯕꯗ
ꯃꯥꯂꯦꯕꯣ ꯉꯁꯤ ꯍꯧꯖꯤꯀꯁꯦ
ꯑꯩ ꯍꯤꯞ ꯇꯦ ꯍꯤꯞꯇꯦ ꯀꯅꯥꯅ ꯍꯤꯞꯄꯦ ꯍꯥꯏꯕ ꯐꯝꯃꯒ ꯂꯩꯕꯅꯦ ꯑꯩ ꯍꯧꯖꯤꯛ
ꯊꯕꯛ ꯆꯠꯂꯨꯅꯦ ꯍꯤꯞꯀꯅꯨꯅꯦ ꯅꯨꯄꯥꯗꯤ
ꯅꯨꯄꯥꯗꯤ ꯌꯨꯝꯗ ꯂꯩꯔꯅꯤ ꯅꯨꯄꯤꯅ ꯌꯨꯝ ꯃꯄꯥꯟꯒꯤ ꯊꯕꯛ ꯇꯧꯔꯅꯤ ꯍꯧꯖꯤꯛꯀꯥꯟꯗꯤ
ꯅꯨꯄꯥꯗꯤ ꯊꯕꯛ ꯁꯨꯕ ꯀꯟꯕ ꯇꯥꯕꯅꯤꯅꯦ ꯍꯤꯞ ꯄ ꯂꯩꯒꯅꯨꯅꯦ
ꯑꯩꯗꯤ ꯌꯥꯝ ꯀꯜꯂꯤ ꯍꯥꯏ ꯊꯕꯛ ꯁꯨꯗ꯭ꯔꯁꯨ ꯄꯨꯔꯥ ꯀꯟꯕ ꯀꯜꯂꯒ ꯂꯩꯕꯅꯦꯍ ꯑꯩꯗꯤ
ꯀꯅꯥꯅ ꯀꯅꯥꯅꯅꯥ ꯀꯅ ꯍꯥꯏꯌꯣ ꯐꯝꯒꯅꯨ ꯂꯦꯄ ꯑꯗꯨꯗꯤ
ꯗꯤ ꯄꯨꯔꯥ ꯀꯟꯕꯅꯦꯍꯦ ꯅꯣꯏꯒꯨꯝꯅꯤ ꯄꯣꯄ ꯄꯣꯄ
ꯇꯪꯈꯥꯏ ꯇꯪꯈꯥꯏ ꯑꯩꯅ ꯉꯁꯥꯏ ꯉꯁꯥꯏ ꯍꯥꯏꯕꯗꯣ ꯉꯥꯏ ꯑꯩꯅ ꯉꯁꯥꯏ
ꯎꯝ
ꯎ ꯑꯩꯅ ꯉꯥꯁꯥꯏ ꯍꯥꯏꯈꯤꯕꯂꯣ ꯂꯦꯞꯁꯀ ꯅꯨ ꯇꯪꯈꯥꯏ ꯇꯪꯈꯥꯏ ꯇꯧꯑꯣ ꯍꯥꯏꯔꯤꯁꯤꯗꯤ ꯑꯩꯅ
ꯑ ꯇꯪꯈꯥꯏ ꯇꯪꯈꯥꯏ ꯇꯧꯑꯣ ꯍꯥꯏꯕ
ꯑꯥ
ꯀꯃꯥꯏ ꯇꯪꯈꯥꯏ ꯇꯪꯈꯥꯏ ꯇꯧꯗꯣꯏꯅꯣ ꯑꯩ ꯍꯩ ꯊꯤꯅꯦ
ꯍꯩꯇ꯭ꯔꯗꯤ ꯑꯗꯨꯝ ꯂꯩꯕ ꯇꯥꯕ